ꯍꯜꯂꯣ
ꯍꯜꯂꯣ
ꯇꯥꯏꯌꯦ ꯇꯥꯏꯌꯦ ꯇꯥꯏꯌꯦ ꯅꯪ ꯇꯥꯗꯕ꯭ꯔꯣ ꯍꯜꯂꯣ
ꯍꯜꯂꯣ
ꯋꯋꯋꯋ
ꯇꯥꯏꯌꯦ
ꯀꯩꯗꯧꯔꯤ
ꯐꯝꯂꯤꯍꯦ ꯇꯥꯗꯕ꯭ꯔꯣ
ꯀꯩꯗꯧꯔꯤꯅꯣ
ꯍꯜꯂꯣ
ꯎꯝ ꯅꯪꯒꯤ ꯈꯣꯟ ꯇꯥꯗꯤꯌꯦ
ꯍꯜꯂꯣ ꯇꯥꯗꯕ꯭ꯔꯣ ꯍꯜꯂꯣ
ꯇꯥ ꯗꯕ꯭ꯔꯣ
ꯆꯥꯛ ꯆꯥꯔꯕꯣ
ꯍꯜꯂꯣ ꯍꯜꯂꯣ ꯍꯜꯂꯣ ꯍꯜꯂꯣ ꯍꯜꯂꯣ ꯇꯥꯗꯕ꯭ꯔꯣ
ꯀꯅꯥꯛꯅꯥ ꯂꯩꯒꯦ
ꯇꯥꯗꯕ꯭ꯔꯣ ꯍꯜꯂꯣ ꯍꯜꯂꯣ
ꯍꯜꯂꯣ
ꯋꯥꯉꯥꯡ ꯉꯥꯡꯕ ꯀꯟꯕ ꯉꯝꯗꯦ
ꯍꯜꯂꯣ ꯍꯜꯂꯣ
ꯑ
ꯍꯂꯣ
ꯇꯥꯕ꯭ꯔꯣ ꯅꯪꯕꯨ ꯀꯥꯏ ꯀꯥꯏ ꯆꯠꯂꯤꯒꯦ
ꯀꯩꯗꯧꯔꯤꯒꯦ
ꯐꯝꯃꯤꯌꯦ ꯐꯝꯃꯤ ꯑ‌ꯦ ꯅꯪꯗꯤ
ꯀꯅꯥ ꯀꯅꯥ ꯐꯝꯕ꯭ꯔꯣ
ꯎꯝ ꯏꯊꯟ ꯏꯇ ꯏꯊꯟꯇ ꯐꯝꯃꯦ ꯍꯧꯖꯤꯛꯇꯤ ꯅꯪꯅ ꯀꯩꯗꯧꯔꯤꯕ
ꯑꯌꯨꯛ ꯀꯔꯤ ꯃꯊꯦꯜ ꯆꯥꯒꯦ
ꯑꯌꯨꯛꯇ‌ꯣ ꯑꯥ ꯀꯩꯅꯣ ꯆꯥꯏ ꯑꯥ ꯎꯁꯣꯏꯒ ꯌꯦꯟꯁꯥꯡ ꯕ꯭ꯔꯣꯏꯂꯔ
ꯍꯥꯎꯕ꯭ꯔꯣ ꯍꯥꯏꯕ꯭ꯔꯣ
ꯎꯝ ꯍꯥꯎꯋꯦ ꯅꯣꯏꯗꯤ ꯀꯔꯤ ꯏꯟꯁꯥꯡ ꯆꯥꯒꯦ ꯅꯣꯏꯗꯤ ꯍꯥꯎꯔꯝꯃꯅꯤ
ꯏꯔꯣꯟꯕ ꯆꯥꯏꯌꯦ
ꯏꯔ‌ꯣꯟꯕꯥ ꯏꯔꯣꯟꯕ ꯀꯩ ꯀꯩ ꯏꯔꯣꯟꯕꯅꯣ ꯂꯐꯨ ꯏꯔꯣꯟꯕ ꯑꯣꯏꯕ꯭ꯔꯥ
ꯅꯪꯗꯤ ꯀꯔꯤ ꯇꯧꯔꯤꯒꯦ
ꯎꯝ ꯍꯧꯖꯤꯛꯁꯦ ꯁꯨꯝ ꯃꯄꯥꯟꯗ ꯐꯝꯃꯦ ꯑꯗꯨꯒ ꯉꯍꯥꯛ ꯏꯁꯥꯁꯦ ꯁꯨꯝ ꯂꯥꯡꯉꯝꯕꯅꯦꯗ ꯑꯩꯗꯣ ꯈꯅꯥꯎ ꯌꯥꯝ ꯅꯥꯏꯌꯦ ꯅꯪ ꯍꯤꯗꯥꯛ ꯑꯃ ꯍꯥꯏꯕꯤꯌ‌ꯣ ꯅꯨꯡꯉꯥꯏꯔꯤꯌꯦ ꯑꯍꯥ
ꯅꯪꯁꯦ ꯍꯧꯔꯦꯟ ꯕꯣꯜ ꯌꯦꯡꯒꯗ꯭ꯔꯣ
ꯍꯣꯔꯦꯟ ꯍꯣꯏ ꯕꯣꯜ ꯌꯦꯡꯒꯅꯤ ꯕꯣꯜꯗꯤ ꯌꯦꯡꯕ ꯂꯦꯞꯄ ꯌꯥꯗ꯭ꯔꯦ
ꯀꯅꯥ ꯁꯞꯄꯣꯔꯠ ꯇꯧꯕ꯭ꯔꯣ
ꯃꯦꯁꯤ ꯃꯦꯁꯤ ꯃꯦꯁꯤꯕꯨ ꯁꯞꯄꯣꯔꯠ ꯇꯧꯋꯦ ꯑꯩꯈꯣꯏꯗꯤ ꯅꯪꯅ ꯀꯅꯥ ꯁꯞꯄꯣꯔꯠ ꯇꯧꯕ
ꯃꯦꯁꯤꯗꯤ ꯑꯩ ꯁꯞꯄꯣꯔꯠ ꯇꯧꯗ‌ꯦꯗꯥ
ꯀꯔꯤꯒꯤꯅꯣ ꯃꯁꯤ ꯇꯧꯔꯤꯗꯩꯗꯣ
ꯍꯗꯤꯔꯣ ꯅ ꯅꯦ
ꯎꯝ ꯔꯣꯅꯥꯜꯗ ꯋꯥꯍ ꯔꯣꯅꯥꯜꯗ ꯔꯣꯅꯥꯜꯗ ꯍꯣꯔꯦꯟ ꯂꯩꯕꯅꯦ ꯍꯣꯏ ꯑꯌꯨꯛ ꯄꯨꯡ ꯃꯔꯤ ꯃꯈꯥꯏꯗ ꯑꯣꯏꯔꯝꯅꯦ
ꯍꯜꯂꯣ ꯆꯥꯛ ꯊꯣꯡꯉꯕꯣ ꯍꯜꯂꯣ
ꯆꯥꯛ ꯑꯩꯈꯣꯏꯗꯤ ꯆꯥꯛ ꯑꯩꯅ ꯆꯥꯛ ꯊꯣꯡꯒꯗꯕ ꯅꯠꯇꯦꯗ ꯏꯇꯩꯃꯥꯅ ꯊꯣꯡꯒꯅꯤ ꯑꯩꯈꯣꯏ ꯏꯇꯩꯃ ꯆꯥꯛ ꯏꯟꯁꯥꯡ ꯌꯥꯝ ꯊꯣꯡꯕ ꯍꯩꯌꯦ ꯎꯝ ꯅꯣꯏꯒꯤꯗꯤ ꯀꯅꯥꯅ ꯊꯣꯡꯕ꯭ꯔꯣ
ꯑꯩꯅ ꯊꯣꯡꯉꯦ
ꯁꯥꯁ ꯍꯥꯎꯔꯝꯃꯅꯤ ꯍꯣꯏ ꯅꯍꯥꯟꯁꯨ ꯅꯪ ꯊꯣꯡꯕꯗꯨꯗꯤꯀꯣ ꯊꯣꯉ ꯊꯉ
ꯍꯣꯏ ꯑꯩ ꯊꯣꯡꯕꯅꯦ
ꯅꯪꯅ ꯊꯦꯡꯕ ꯃꯍꯥꯎ ꯇꯣꯡꯅꯤꯡꯉꯦꯕ
ꯂꯥꯛ ꯑꯣ
ꯑ ꯂꯥꯛꯀꯦ ꯍꯥꯏꯔꯁꯨ ꯅꯪ ꯌꯥꯗ꯭ꯔꯣꯏꯕ ꯅꯆꯤꯟ ꯊꯤꯕ
ꯅꯪꯒꯤ ꯐꯦꯕ꯭ꯔꯥ ꯌꯦꯟꯁꯥꯡ ꯇꯔꯤꯅꯣ
ꯑꯩꯒꯤ ꯆꯥꯅꯤꯡꯕ ꯌꯦꯟꯁꯥꯡꯅ ꯀꯩꯅꯣ ꯆꯥꯅꯤꯡꯉꯦ ꯑꯣꯛꯁꯥ ꯑꯣꯛꯁꯥ ꯃꯍꯥꯎꯗꯣ ꯀꯨꯀꯔꯗ ꯀꯥꯝꯕꯗꯣ ꯅꯪꯒꯤꯗꯤ
ꯋꯥꯎ ꯍꯥꯎꯒꯅꯤꯒꯣ
ꯅꯪꯒꯤꯗꯤ ꯆꯥꯅꯤꯡꯕ꯭ꯔꯣ ꯀꯔꯤ ꯆꯥꯅꯤꯡꯕ꯭ꯔꯣ ꯍꯥꯏꯕ
ꯑꯩꯒꯤꯁꯨ ꯊꯣꯡꯉꯒ ꯄꯨꯔꯛꯑꯣ
ꯑꯩꯁ ꯑꯩꯗꯤ ꯅꯪ ꯊꯨꯡꯕꯤꯔꯣꯏ ꯄꯨꯁꯨ ꯄꯨꯔꯛꯑꯣꯏ
ꯀꯩꯒꯤ
ꯅꯪ ꯅꯪꯕꯨ ꯅꯨꯡꯁꯤꯗꯦ ꯅꯨꯡꯁꯤ ꯅꯍꯥꯟꯗꯒꯤ ꯂꯣꯠꯂꯒ ꯉꯁꯤ
ꯀꯩꯒꯤꯅꯣ ꯀꯩꯒꯤꯅꯣ
ꯇꯧꯔ ꯇꯠꯇꯆꯠ
ꯀꯩꯒꯤꯅꯣ ꯑꯩꯕꯨ ꯅꯨꯡꯁꯤꯗꯕꯗꯨ